ꯑꯗꯨꯗ ꯍꯧꯖꯤꯛꯀꯤ ꯋꯥꯔꯤꯁꯦ ꯁꯤꯇꯥꯔꯥꯝꯒ ꯒꯪꯒꯥꯔꯥꯝ ꯑꯁꯦ ꯊꯕꯛ ꯁꯨꯅꯕ ꯃꯤ ꯂꯩꯔꯝꯃꯤꯗꯅ ꯑꯗꯨ ꯒꯪꯒꯥꯔꯥꯝꯁꯦ ꯃꯌꯨꯝ ꯆꯠꯊꯣꯛꯈ꯭ꯔꯕ ꯑꯗꯨꯗ ꯁꯤꯇꯥꯔꯥꯝꯁꯤꯅ ꯌꯨꯝ ꯑꯃꯗꯁꯨ ꯌꯨꯝ ꯑꯃꯗꯁꯨ ꯍꯣꯠꯅꯕꯖꯥꯠꯅꯤ ꯑꯅꯤꯃꯛꯀꯤ ꯑꯗꯨꯗ ꯑꯥ ꯊꯪꯅꯕ ꯀꯩꯅꯣ ꯑꯃꯗ ꯑꯥ ꯀ꯭ꯋꯥꯇꯔꯗ ꯂꯩꯕ ꯅꯨꯄꯥꯅ ꯇꯥꯏ ꯀꯩꯅꯣꯗꯨꯅ ꯑ ꯍꯖꯤꯛꯀꯤ ꯈ꯭ꯔꯤꯁꯇꯦꯟꯅꯤꯡꯕ ꯅꯨꯄꯥꯁꯤꯅꯁꯨ ꯁꯤ ꯇꯔꯥꯝꯨꯛ ꯑꯨꯗꯨꯒꯨꯝꯕꯁ ꯠꯇꯕ ꯅꯨꯄꯥꯁꯤꯅꯁꯨ ꯇꯔꯥꯝꯦ ꯌꯥꯝ ꯇꯔꯥꯝ ꯇꯅꯥꯝ ꯀꯧꯅꯔꯕ ꯀꯧꯅꯕꯁꯦ ꯁꯣꯝꯗꯩ ꯇꯥꯕ ꯅꯨꯄꯥꯁꯤꯅꯅꯦ ꯀꯔꯤꯅꯣ ꯆꯠꯈ꯭ꯔꯤꯁꯌꯦꯟꯒꯨꯅꯦ ꯏꯃꯨꯡꯁꯤꯅ ꯍꯤꯟꯗꯨꯒꯤ ꯂꯥꯏ ꯁꯣꯜꯂꯤꯖꯤꯕꯨ ꯏꯃ ꯑꯁꯣꯝꯒꯤ ꯀꯩꯅꯣ ꯍꯤꯟꯗꯨꯅꯤ ꯂꯥꯏ ꯁꯣꯟꯗꯦ ꯂꯥꯛꯇꯗꯤ ꯆꯪꯉꯒ ꯌꯦꯡꯉꯨꯏ ꯍꯥꯏꯕ꯭ꯔꯥ ꯀꯩꯅꯣ ꯍꯧꯗꯤ ꯂꯥꯏ ꯁꯣꯟꯕ ꯑꯣꯏꯔꯝꯗ꯭ꯔꯦ ꯃꯤꯖꯤ ꯀꯧꯅꯕꯒꯤ ꯊꯕꯛꯁ ꯁꯨꯅꯕꯒꯤ ꯀꯧꯅꯕꯩ ꯁꯣꯟꯕ ꯑꯣꯏ ꯂꯩꯔꯝꯃꯤ ꯍꯥꯏ ꯍꯥꯏꯗꯕ ꯁꯣꯛꯌꯦ ꯀꯋꯥꯇꯥꯔꯗ ꯂꯩꯕꯤꯁꯤ ꯀ꯭ꯋꯥꯇꯔꯗ ꯑꯇꯣꯝꯕꯤ ꯂꯧꯔ ꯊꯝꯕꯤ ꯒꯤꯒ ꯇꯧꯅꯗꯅ
ꯂꯣꯢ ꯌꯥꯔꯦ ꯔꯤꯡ ꯋꯥꯟ ꯂꯩꯐꯝꯒꯤꯇꯥꯏꯞꯇ ꯅꯔꯤ ꯑꯩꯗꯤ ꯃꯌꯥꯏꯁꯤꯗ ꯃꯌꯥꯏꯁꯤꯗꯁꯨ ꯑꯃꯨꯛꯒ ꯁꯥꯎꯔꯛꯏꯅꯦ ꯎꯝ
ꯀꯨꯗꯤ ꯀꯁꯤ ꯆꯥꯊꯣꯛꯀ꯭ꯔꯗꯕꯅꯤ ꯁ꯭ꯋꯥꯏꯗꯒꯤ
ꯏꯄꯨꯁꯦ ꯁꯥꯖꯔ ꯍꯅꯨꯖꯤꯟꯈꯔꯦ ꯌꯥꯝ ꯅꯨꯡꯉꯥꯏꯇꯦ ꯑꯩꯅ ꯎꯅ ꯎꯅ
ꯥꯕꯨꯡꯒꯁꯤꯅ ꯑꯍꯟ ꯑꯣꯢꯔꯤꯁꯤꯅ ꯑꯨꯝ ꯐꯖꯗ꯭ꯔꯕ
ꯍꯧꯖꯤꯛꯇꯤ ꯑꯍꯟꯖꯔ ꯑꯣꯏꯣꯏꯁꯤꯟꯈ꯭ꯔꯦꯕ ꯍꯥꯏꯥꯏꯇꯦ ꯊꯥꯏꯅꯗꯤ ꯃꯁꯛ ꯌꯥꯝ ꯐꯖꯕꯅꯦ ꯑꯩꯅ ꯎꯈꯤꯕꯗꯤ ꯏꯄꯨꯒꯤ ꯂꯥꯏꯔꯤꯛꯁꯤꯡꯅꯤ ꯇꯨ ꯑꯃ ꯑꯅꯤ ꯎ ꯃꯥꯏ ꯃꯆꯥꯅꯨꯄꯤꯁꯤꯅ ꯕꯣꯝꯕꯤ ꯀꯤ ꯅꯦ ꯄꯨꯛ ꯄꯨꯛ ꯍꯥ ꯆꯅꯤꯄꯥꯗꯩꯅ ꯆꯥꯃꯉꯥꯗ ꯌꯣꯅꯤ ꯍ ꯁꯣꯏꯗꯅ ꯂꯥꯎꯕꯗ ꯆ ꯆꯥ ꯇꯝꯊꯤꯗꯅ ꯂꯥꯎꯍꯣꯏꯕꯒ ꯍꯨꯗ
ꯑꯣꯏꯔꯦ ꯍꯥꯏꯔꯕ꯭ꯔꯣ
ꯍꯥꯏꯗꯤ ꯑꯩꯅ ꯂꯧꯕ ꯆꯪ ꯕꯉꯥꯟꯗ ꯍꯡꯕꯥꯟꯗ ꯆꯥꯝꯉꯥꯅꯤ ꯍꯥꯏ ꯊꯥꯒꯦ ꯑꯁ ꯍꯥ ꯂꯨꯄꯥ ꯆꯅꯤꯄꯥꯟ ꯊꯥꯏ ꯃꯥꯅ ꯃꯀꯣꯛ ꯑꯩ ꯅꯉꯣꯟꯗ ꯅꯍꯥꯟ ꯃꯣꯏ ꯃꯌꯨꯝꯗ ꯆꯠꯄ ꯀꯥꯟꯗ ꯀꯩꯅꯣꯁꯦ ꯉꯥ ꯃꯀꯣꯛꯇꯨ ꯌꯦꯛꯑꯒ ꯉꯥ ꯃꯀꯣꯛꯀꯤ ꯃꯔꯝꯒꯤ ꯋꯥꯁꯨ ꯍꯥꯏꯔꯛꯃꯤꯅꯦ ꯀꯥꯎꯔꯦ ꯉꯥꯒꯤ ꯃꯃꯤꯠꯅꯦꯕ ꯉꯥ ꯃꯃꯤꯠ ꯉꯥ ꯃꯃꯤꯠꯇꯣ ꯉꯥꯡꯕ
ꯃꯤꯠꯇ ꯑꯃ ꯍꯥꯞꯆꯤꯜꯂꯦ
ꯃꯥꯅ ꯅꯍꯥꯟ ꯑꯗꯨꯒꯤ ꯃꯔꯝꯗ ꯋꯥꯔꯤ ꯑꯩꯉꯣꯟꯗ ꯍꯥꯏꯔꯛꯄꯅꯦꯕ ꯃꯌꯨꯝꯗ ꯆꯠꯄ ꯀꯥꯟꯗ ꯌꯦꯡꯉꯨ ꯉꯥ ꯃꯃꯤꯠꯁꯦ ꯁꯤꯁꯦ ꯀꯔꯤꯅꯣꯝꯒꯤ ꯋꯥꯔꯤꯗꯒꯤ ꯂꯧꯔꯒ ꯃꯃꯤꯠꯁꯦ ꯉꯥꯁꯦ ꯉꯥ ꯉꯛꯄꯒꯨꯝ ꯋꯥꯔꯤ ꯍꯤꯗꯥꯛ ꯂꯝ ꯐꯠꯇꯕ ꯀꯩꯅꯣꯗ ꯂꯩꯔꯛꯄꯒꯤꯔꯥ ꯀꯩꯅꯣꯝ ꯑꯣꯏꯈꯤꯕꯅꯦ ꯃꯥꯅ ꯍꯥꯏꯈꯤꯕꯅꯦ ꯑꯩꯉꯣꯟꯗ ꯀꯥꯥꯎꯊꯣꯛꯈ꯭ꯔꯦ ꯏꯄꯨꯗꯨꯅ ꯑꯩꯑꯣꯟꯗ ꯥꯥꯄꯨꯊꯣꯑꯒ ꯄꯤꯔꯤꯕ ꯅꯪ ꯀ꯭ꯔꯤꯝ ꯀꯌꯥ ꯇꯩ
ꯀꯌꯥ ꯇꯩ ꯃꯣꯏꯆꯔꯥꯏꯖꯔ ꯇꯩ ꯑꯗꯨꯗꯒꯤ ꯁꯤꯔꯝ ꯃꯥꯟꯕꯤ ꯑꯃ ꯇꯩ ꯑꯗꯨꯗꯒꯤ ꯎꯔꯤꯡ ꯗꯥꯛ ꯐꯅꯕꯤ ꯑꯃ ꯇꯩ ꯑꯗꯨꯒ ꯎꯔꯤꯡꯒꯤ ꯑꯃ ꯇꯩ ꯑꯗꯨꯒ ꯁꯤ ꯉꯁꯤꯗꯤ ꯁꯤꯔꯝ ꯇꯩꯕꯤ ꯇꯥꯗꯦ ꯁꯤꯔꯝ ꯇꯩꯕꯤ ꯇꯥꯔꯗꯤ ꯑꯗꯨꯅ ꯏꯍꯥꯟ ꯍꯥꯟꯅ ꯇꯩꯒꯗꯕ
ꯑꯩ ꯑꯩ ꯄꯩꯁꯥ ꯄꯥꯏꯔꯀꯥꯟꯗ ꯂꯌꯦꯡꯉꯒꯦ ꯈꯜꯂꯕ ꯁꯤ ꯐꯈ꯭ꯔꯒ ꯁꯤꯔꯝꯒ ꯇꯩꯗꯅ ꯎꯝ ꯁꯦꯟꯇꯦꯂꯥ ꯍꯥꯏꯗꯤ ꯄꯤꯔꯨꯛ ꯑꯣꯏꯔ ꯃꯥꯜꯂꯦꯗꯅ ꯑꯩꯗꯤ ꯈꯪꯗꯕꯅꯤꯅꯦ
ꯀꯩꯅꯣ ꯂꯣꯟꯗꯨꯗ
ꯎꯝ
ꯑꯗꯨ ꯁꯦꯟꯇꯦꯂꯥꯗꯣ ꯌꯥꯝ ꯇꯧꯅꯩ ꯎꯝ ꯑꯗꯨ ꯐꯕ ꯃꯥꯜꯂꯦ ꯑꯗꯒꯤ ꯊ꯭ꯔꯤ ꯐꯣꯔ ꯐꯥꯏꯞ ꯍꯥꯏ ꯀꯣꯁꯦꯔꯥ ꯀꯣꯁ ꯑꯦꯁ ꯑꯥꯔ ꯑꯦꯛꯁ ꯁꯤꯅꯥꯔꯦꯛꯁ ꯐꯥꯏ ꯑꯗꯨꯗꯨꯒ ꯀꯣꯁꯥꯔꯦꯛꯁ ꯍꯥꯏꯕ ꯀꯣꯁꯥꯔꯦꯛꯁꯇꯣ ꯊꯥꯏꯅ ꯢꯁ ꯑꯩꯅ ꯑꯍꯥꯟꯕ ꯂꯩ ꯀꯩꯅꯣ ꯇꯧ ꯍꯧꯔꯛꯄ ꯃꯇꯝꯗ ꯄꯥꯝꯃꯟꯗꯅꯅ
ꯐꯦꯁ ꯀ꯭ꯔꯤꯝ ꯑ ꯅꯠꯇꯦ ꯐꯦꯁ ꯋꯥꯁꯁꯦ ꯂꯩꯔꯦ ꯑꯗꯨ ꯃꯤ ꯂꯨꯄꯥ ꯆꯅꯤꯄꯥꯟ ꯀꯌꯥꯅꯣ ꯄꯤꯗꯅ ꯑꯥ ꯂꯩꯔꯦ ꯑꯗꯨꯒ ꯐꯁꯨ ꯐꯠꯇꯕ ꯑꯍꯥꯍꯥ ꯍꯥ ꯑꯩꯅ ꯈꯔ ꯇꯥꯔꯒ ꯑꯗꯨꯝ ꯈ꯭ꯔꯕ꯭ꯔꯥ ꯑꯗꯨꯝ ꯁꯤꯖꯤꯟꯅꯒꯦꯗꯤ ꯌꯥꯝꯅ ꯃꯔꯛ ꯑꯃ ꯇꯧꯔꯛꯏ ꯀꯣ ꯀꯣꯁꯇꯤꯟ ꯀꯦꯐꯤꯟ ꯍꯥꯏꯕ꯭ꯔꯥ ꯀꯣꯐꯤꯟ ꯍꯥꯏꯕ꯭ꯔꯥ ꯑꯗꯨꯒꯤꯗꯨꯁꯨ ꯏꯁ ꯂꯩꯗꯅ ꯄꯨꯂꯞ ꯁꯦꯠꯁꯦ ꯂꯩꯔꯤꯅꯤꯀꯣ ꯁꯤꯔꯝꯅꯦ ꯑꯗꯨꯅꯦ ꯑꯗꯥꯅꯦ ꯅ ꯑꯗꯨ ꯃꯌꯥꯝꯗꯣ ꯇꯩꯔꯨꯕꯗꯒꯤ ꯊꯣꯛꯄ ꯉꯥꯛꯇꯅꯤꯀꯣ ꯑꯩꯅ ꯇꯧꯔꯤꯁꯦ
ꯌꯥꯎꯗ꯭ꯔꯦ ꯇꯣꯛ ꯇꯣꯡ
ꯑꯩꯌꯦ ꯑꯁꯤꯗ ꯅꯍꯥꯟ ꯂꯩꯕꯁꯤꯡ ꯂꯩ ꯁꯚꯥꯞꯅꯕꯤꯗꯨ ꯆꯥꯛꯇꯨꯁꯨ ꯆꯥꯕ ꯁꯨꯅ ꯆꯥꯡ ꯑꯗꯨꯝ ꯆꯥꯅꯤ ꯊꯥ ꯑꯃ ꯆꯥꯊꯥ ꯍꯤꯗꯥꯀꯤꯒꯣꯕꯔ ꯏꯕ ꯍꯤꯗꯥꯛ ꯏꯕꯈꯩꯗꯨꯁꯨ ꯀꯗꯥꯏ ꯀꯗꯥꯏ ꯆꯠꯈ ꯄꯩꯁꯥꯁꯦ ꯄꯥꯏꯔꯗꯤ ꯂꯣꯏ ꯌꯥꯔ ꯄꯩꯁꯥꯁꯦ ꯄꯥꯏꯗ ꯎꯔꯤꯡꯒꯩꯁꯦ ꯐꯔꯗꯤ ꯐꯒꯗꯧꯅꯤ ꯑꯩꯒꯤ ꯏꯁꯤꯡ ꯌꯥꯎꯔꯤꯕ꯭ꯔꯣ ꯎꯝ ꯂꯤꯁꯤꯡ ꯈꯔ ꯌꯥꯝꯅ
ꯃꯤꯠꯁꯤꯗꯨ ꯗꯥꯛꯀꯁꯤ ꯂꯩꯇ꯭ꯔꯗꯤ ꯐꯒꯗꯅꯤ
ꯇ ꯑꯩꯗꯤꯉ ꯃꯥꯁꯀꯔꯥ ꯁꯪꯉꯨꯕꯩ ꯃꯨꯔꯦ ꯈꯥꯔꯥ ꯑꯁꯤꯁꯦ ꯀꯩꯅꯣ ꯇꯧꯔꯒ ꯂꯣꯠꯁꯟꯊꯧꯔꯒ ꯁꯨꯃꯥꯏꯅ ꯇꯩꯊꯣꯛꯑꯗꯤ ꯀꯣꯛꯄꯅꯦ
ꯀꯣꯛꯅꯕꯤꯗꯨꯁꯨ ꯒꯥꯔꯅꯤꯌꯔꯒꯤ ꯍꯥꯏꯕ ꯑꯗꯨꯒꯤ ꯅꯨꯡꯉꯥꯏꯕ ꯀꯣꯛꯅꯕꯤꯗꯣ ꯒꯥꯔꯅꯤꯌꯔꯒꯤꯗꯣ ꯗꯨ ꯅꯨꯡꯉꯥꯏꯕꯅꯦ
ꯄꯣꯛꯅꯤꯡꯉꯥꯏꯒꯤ ꯀꯥꯟꯅꯤꯉꯒꯤ
ꯇꯩꯊꯣꯛꯅꯕꯤꯔ
ꯍꯣꯏ ꯎ ꯃꯤꯡꯖꯦꯜꯁꯤꯗ ꯐꯖꯕ ꯃꯥꯟꯕꯩꯋꯥꯅꯦ ꯐꯖꯗꯦ
ꯑꯩ ꯃꯤꯡꯆꯦꯗ ꯑꯔꯥꯞꯄꯗꯗꯤ ꯐꯖꯩ ꯍꯥꯏꯅ ꯐꯖ ꯐꯖꯗ꯭ꯔ ꯆꯤꯟꯗꯤ ꯍꯥꯒꯠꯆꯔꯛꯂꯦ ꯑꯩꯁꯨ
ꯑꯩꯒꯤꯗꯤ ꯐꯨꯜ ꯊꯣꯛꯄ꯭ꯔꯥ
ꯍꯦꯛꯇ ꯐꯨꯟꯅꯟꯅꯦ ꯊꯣꯛꯏꯁꯦ ꯀꯩꯅꯣꯗ ꯍꯥꯃꯦꯟꯒꯤꯗꯨꯅꯤꯀꯣ
ꯏꯂꯥꯡꯕꯝ ꯁꯤꯂꯥꯗꯦꯕꯤ ꯊꯣꯛꯑꯦꯕ
ꯑꯌꯥ
ꯃꯤꯒ ꯃꯥꯏ ꯋꯥꯏ ꯑꯗꯨꯅꯔ ꯋꯥꯔꯤ ꯁꯥꯟꯅꯕꯖꯩ ꯌꯥꯝ ꯍꯪꯒꯣꯏꯔꯦꯕ ꯁꯤ ꯅꯨꯃꯤꯠꯁꯤꯗ
ꯑꯣꯏꯗ꯭ꯔꯥ
ꯅꯪꯒꯤ ꯁꯝ ꯀꯛꯂꯛꯄꯤ ꯅꯠꯇꯕꯤ ꯑꯃ ꯁꯝ ꯑꯉꯥꯡꯕꯤꯗꯣ ꯑꯗꯨꯗꯨꯅ ꯑꯗꯨꯗꯨꯅ ꯑꯃ ꯈꯔ ꯅꯣꯏꯕꯤꯗꯨꯅ
ꯑꯗꯨ ꯇꯧꯕꯗꯤ ꯁꯆꯥꯏꯒꯨꯝꯕ ꯀꯥꯁꯦ ꯁꯤꯠ ꯅꯥꯟꯅ ꯐꯣꯏꯗꯠꯈꯤꯕꯒꯤꯗꯨꯅꯤ ꯅꯥꯟꯅ ꯄꯣꯏ
ꯍꯣꯏ ꯈꯔ ꯆꯥꯎꯕ ꯃꯜꯂꯦꯀꯣ ꯁꯨꯝꯗꯨꯁꯨ ꯈꯔ ꯍꯦ ꯌꯥꯝ ꯆꯥꯎꯕ ꯃꯥꯜꯂꯦꯕ
ꯑꯗꯣ ꯑꯩ ꯊꯣꯏ ꯆꯥꯎꯕꯕꯨꯗꯤ ꯀꯩꯁꯨꯝ ꯈꯟꯗꯦꯗ ꯑꯗꯨ ꯁꯦꯞꯁꯦ ꯃꯥꯅ ꯑꯃꯨꯛ ꯑꯃꯃꯨꯛ ꯁꯦꯝꯃꯒ ꯇꯧꯔꯛꯄꯩ ꯇꯥꯏꯞꯇ ꯑꯣꯏꯌꯦꯕ ꯍꯥꯟꯅꯒꯤꯗꯨꯅꯁꯨ ꯁꯨꯃꯥꯏꯅ ꯇꯧꯔꯒ ꯁꯨꯝ ꯇꯧꯕꯔꯥ ꯃꯥꯅ ꯃꯨꯛ ꯈꯔ ꯍꯥꯏ ꯏꯁꯇꯥꯜꯏ ꯑꯃꯥ ꯑꯣ
ꯎꯝ ꯑꯩ ꯑꯩ ꯃꯁꯥꯥꯒꯤ ꯗꯨ ꯇꯦꯛ ꯊꯦꯛ ꯊꯦꯠ ꯊꯦꯠ ꯑꯣꯏꯗꯔꯥ ꯀꯩꯅꯣꯒꯤ ꯃꯌꯥꯒꯤ ꯃꯌꯥꯆꯧꯗꯣꯔꯤꯒꯤ ꯁꯦꯝꯕꯤꯗꯣ
ꯥ ꯃꯥꯢꯗꯣ ꯑꯁꯥ꯭ꯡꯕ ꯑꯃꯥ ꯍꯧꯕꯅꯦ ꯃꯥꯅꯥ ꯐꯣꯏꯗꯠꯄꯗ ꯌꯥꯎꯈ꯭ꯔꯕꯅꯦ ꯑꯗꯨꯒ ꯑꯩꯒꯤꯁꯦ ꯐꯣꯏꯗ꯭ꯔꯤꯉꯩꯗꯅꯦ ꯅꯨꯄꯤ ꯑꯃꯒꯤ ꯃꯇꯨꯖꯦ ꯂꯧꯊꯣꯛꯑꯦꯕ꯫ ꯈꯪꯕ꯭ꯔꯥ ꯑꯗꯨꯒꯤ ꯃꯣꯢꯁꯦ ꯅꯨꯡꯉꯥꯏ ꯀ ꯇꯧꯗꯕꯩꯔ ꯑꯁꯪꯕꯔꯥ ꯃꯥꯅ ꯁꯦꯠ ꯁꯦꯠ ꯀꯥꯏꯅ ꯑꯗꯨꯒ ꯄꯥꯎꯗ꯭ꯔꯒ ꯇꯩꯅ ꯇꯧꯋꯦꯕ ꯑꯩꯁꯦ ꯏꯁ ꯃꯥꯅ ꯁꯤꯁꯦ ꯄꯥꯏꯔꯒ ꯈꯨꯠꯁꯦ ꯍꯥꯝꯗꯕꯤ ꯑꯩꯉꯣꯟꯗ ꯇꯧꯔꯑꯣꯏꯇꯥꯥꯔꯅ ꯑꯩꯁꯦ ꯍꯥꯏꯗꯤ ꯈꯨꯠ ꯍꯥꯝꯃꯣꯏꯗ꯭ꯔꯅ ꯍꯪꯒꯗ꯭ꯔꯥ ꯃꯤꯅ ꯀꯔꯤ ꯈꯟꯈꯤꯅꯤ ꯑꯩꯁꯦ ꯈꯟꯂꯦꯕ ꯈꯪꯕ꯭ꯔꯥ ꯑꯗꯨꯒ ꯈꯣꯟꯅꯕꯨ ꯑꯩ ꯈꯨꯨꯠ ꯍꯥꯝꯕ ꯆꯠꯂꯨꯢ ꯍꯥꯝꯗ꯭ꯔꯗꯤ ꯑꯩ
ꯅꯪ ꯑꯣꯏꯕꯗꯣ
ꯁꯦꯠꯄꯥꯔ ꯐꯣꯏꯕꯔꯣꯁꯦ
ꯁꯦꯠꯂꯨ ꯑꯣꯢꯌꯨ ꯃꯥꯢ ꯍꯤꯗꯥꯛ ꯑꯃ ꯇꯩꯁꯜꯂꯦ ꯆꯟꯗꯣꯟ ꯃꯥꯟꯕꯤ ꯑ ꯑꯗꯨꯅ ꯑꯗꯨꯝ ꯇꯞꯅꯥ ꯆꯠ ꯇꯔ ꯆꯠ ꯆꯠ ꯇꯧꯋꯦ ꯑꯗꯨꯒ ꯂꯧꯊꯣꯛ ꯊꯣꯛꯄ ꯌꯥꯗꯕꯗꯨꯅ ꯇꯞꯅ ꯐꯨꯃꯥꯜ
ꯎꯝ ꯃꯣꯏꯒꯤ ꯇꯞ ꯅꯞꯄꯒ ꯆꯦ ꯁꯨꯃꯥꯏꯅ ꯇꯧꯔꯥꯒ ꯇꯞ ꯅꯞꯁꯤꯜꯂꯒꯥ ꯆꯦꯠ ꯆꯦꯠ ꯁꯦꯠꯄꯤꯗꯣ
ꯄꯩꯁꯥ ꯄꯥꯏꯕꯒ ꯁꯤ ꯈꯣꯛꯇꯣꯛꯎꯔꯅꯤ ꯄꯔꯃꯤꯅꯦꯟ
ꯏ ꯍꯥ ꯍꯥ
ꯉꯁꯥꯏꯁꯨ ꯈꯣꯡꯒ꯭ꯔꯥꯎ ꯑꯁꯥꯡꯕ ꯁꯦꯜꯂꯖꯨ ꯂꯤꯠꯊꯥꯔꯛꯏꯕ ꯈꯣꯡꯒ꯭ꯔꯥꯎ ꯑꯉꯥꯡꯕꯗꯨꯅ ꯈꯔ ꯁꯥꯡꯉꯦꯕ ꯃꯥꯅ ꯑꯗ ꯈꯣꯢꯐꯝ ꯐꯝꯕꯗꯗꯤ ꯅꯨꯡꯉꯥꯏꯌꯦꯕ ꯈꯪꯕ꯭ꯔꯥ
ꯀꯥꯅꯥꯅꯣ ꯐꯝꯃꯤꯕꯣ ꯅꯨꯄꯥꯗꯣ ꯃꯁꯛ ꯐꯥꯖꯕꯥꯔꯣ
ꯆꯝꯐꯨꯠ ꯆꯥꯢ ꯃꯁꯛꯇꯤ ꯎꯗꯦ ꯁꯝꯒ ꯖꯋꯥ꯭ꯏ ꯖꯋꯥ꯭ꯏ ꯇꯥꯢ ꯃꯥꯖꯦ ꯆꯨꯝꯅ ꯏꯁꯇ꯭ꯔꯦꯠꯇ ꯐꯝꯗꯦꯕ ꯁꯨꯃꯥꯏꯅ ꯄꯩꯔꯥꯒ ꯐꯝꯕꯒꯤ ꯃꯥꯒꯤ ꯁꯝꯗꯣ ꯖꯋꯥ꯭ꯏ ꯖꯋꯥꯥ꯭ꯏ ꯇꯥꯕꯤꯖꯦ ꯑꯩꯅ ꯎꯕꯗꯣ ꯈꯣꯡꯕ꯭ꯔ ꯁꯥꯡꯕ꯭ꯔꯦ ꯃꯥꯢ ꯁꯝ ꯁꯥꯡꯗꯦ ꯁꯤꯒꯤ
ꯑꯣ ꯃꯅꯥ
ꯑꯁꯪ ꯑꯥ ꯑꯥ ꯌꯣꯠ ꯇꯥꯕꯤꯅꯤꯉꯦ
ꯑ ꯍꯣꯏ ꯍꯣꯏ ꯍꯣꯏ ꯁꯨꯃꯥꯏꯅ ꯑꯣꯟꯊꯣꯔꯛꯑꯕꯅꯤꯅ ꯑꯩꯗꯤ ꯏꯎ ꯎꯔꯦꯕ ꯃꯃꯤꯒꯥꯀꯔꯤ ꯀꯔ ꯒꯁꯦ ꯃꯥꯅ ꯃꯤꯁꯦ ꯊꯥꯅꯕꯒꯁꯦ ꯎꯔꯕ ꯄꯣꯠꯅꯤ ꯈꯪꯉꯕ꯭ꯔꯥ ꯑꯥ ꯂꯦꯞꯇꯣꯞꯁꯤꯗ ꯀꯩꯅꯣ ꯂꯥꯏꯕ꯭ꯔꯦꯔꯤꯒꯤ ꯃꯈꯥꯗ ꯂꯩ ꯍꯥꯏꯕ ꯀꯩꯅꯣ ꯁꯥꯏꯁ ꯇꯧꯃꯝꯗꯧ ꯃꯥꯜꯂꯦ ꯐꯤꯖꯤꯛꯁ ꯂꯧꯕ
ꯃꯤꯗꯤꯌꯦ ꯅꯪꯗꯤ ꯅꯍꯥꯟꯗꯒꯤꯩ ꯆꯠꯂꯤꯗꯣ ꯑꯃꯠꯇꯁꯨ ꯐꯪꯗꯦ